ꯍꯜꯂꯣ ꯍꯂꯣ
ꯃꯃꯥꯏ ꯍꯤꯡ ꯀꯃꯥꯏ ꯀꯃꯥꯏ ꯍꯤꯡꯉꯒꯦ ꯄꯨꯟꯁꯤꯁꯦ
ꯈꯝꯊꯩꯍꯦ ꯀꯃꯥꯏ ꯀꯃꯥꯏꯅ ꯍꯤꯡꯕ꯭ꯔꯥ ꯈꯝꯗꯩ
ꯎꯝ ꯍꯝ ꯆꯥꯕꯗꯤ ꯆꯥꯕ꯭ꯔꯥ ꯑꯗꯨꯝ ꯆꯥꯕ ꯊꯛꯄꯗꯤ ꯑꯗꯨꯝ ꯇꯧꯔꯤꯕ꯭ꯔꯥ
ꯑ ꯆꯥꯛꯄ ꯆꯥꯕ ꯊꯛꯄꯁꯨ ꯑꯗꯨꯝ ꯇꯧꯈ꯭ꯔꯦ
ꯑꯣ ꯍꯣ
ꯎꯝ
ꯏꯗ꯭ꯔꯦꯅꯦ
ꯍꯣꯏ ꯍꯣꯏ ꯄꯩꯁꯥ ꯌꯥꯝ ꯇꯤꯡꯗ꯭ꯔꯦ ꯐꯌꯦ ꯅꯪꯁꯨ ꯑꯗꯨꯃꯥꯏꯅ ꯇꯧꯋꯣ ꯄꯩꯁꯥ
ꯑꯩꯈꯣꯏꯅ ꯊꯕꯛꯁꯨ ꯁꯨꯡꯇꯧ ꯇꯧꯗꯕ ꯆꯥꯕ ꯊꯛꯄꯗꯤ ꯁꯨꯝ ꯂꯦꯞ ꯂꯦꯞꯇꯕ
ꯄꯩꯁꯥꯗꯤ ꯑꯗꯨꯝ ꯂꯥꯛꯄ꯭ꯔꯣ
ꯄꯩꯁꯥꯗꯤ ꯁꯣꯝꯂ ꯂꯥꯛꯇꯕ
ꯑ ꯂꯥꯛꯀꯅꯦ ꯆꯌꯥꯅꯣ
ꯑ ꯍꯝ
ꯅꯪ ꯄꯩꯁꯥ ꯌꯥꯝ ꯅꯪ ꯄꯩꯁꯥ ꯌꯥꯝ ꯄꯥꯏꯌꯦ ꯍꯥꯏꯕ ꯑꯩ ꯈꯥꯡꯉꯦ ꯇꯥꯏꯌꯦꯕ ꯃꯤꯉꯣꯟ ꯃꯤ ꯑꯃꯅ ꯍꯥꯏꯔꯛꯑꯦꯕ
ꯃꯤ ꯑꯃꯅ
ꯐꯅꯤ ꯑꯃꯅ ꯍꯥꯏꯔꯛꯄ ꯃꯤꯡꯕꯨꯗꯤ ꯈꯪꯗꯦ ꯑꯗꯣ ꯃꯤ ꯑꯃꯅ
ꯃꯨꯛ ꯀꯨꯝꯃꯥꯏ ꯑꯩ ꯑꯩꯅ ꯍꯥꯏꯕꯕꯁꯤ ꯇꯥꯗꯤ ꯇꯥꯔꯤꯀꯣ
ꯎꯝ ꯇꯥꯗꯦ
ꯑꯣꯁꯠ
ꯑꯠꯆꯥ ꯑꯆꯥ
ꯍꯥꯏꯕꯗꯤ ꯁꯨꯝ ꯁꯨꯒꯔꯕꯗꯤ ꯀꯥ ꯍꯥꯏꯕ ꯖꯥꯠꯇꯣ ꯑꯣꯏꯕ ꯌꯥꯕ ꯆꯥꯡꯗ ꯂꯩꯕ꯭ꯔꯥ ꯅꯠꯇ꯭ꯔꯒ ꯂꯩꯗꯅ ꯍ ꯍꯣꯏ
ꯑꯗꯨꯕꯨꯗꯤ ꯈꯪꯗꯦ ꯅꯪ ꯁꯨꯒꯔ ꯗꯦꯗꯤꯒꯨꯝꯕ ꯑꯣꯏꯅꯤꯡꯕ꯭ꯔꯣꯅꯦ
ꯈꯪꯗꯕꯅꯤꯅ ꯑꯁ ꯑꯩ ꯈꯟꯕꯗ ꯅꯪ ꯁꯔꯗꯗꯤꯔꯣ ꯑꯣꯏꯕꯤꯌꯨ ꯍꯥꯏꯕ꯭ꯔꯣ
ꯑꯇꯩ ꯑꯣꯏꯅꯤꯡꯉꯗꯤ ꯑꯣꯏꯔꯅ ꯀꯅꯥꯅ ꯊꯤꯡꯕ꯭ꯔꯣ
ꯑꯗꯨꯗꯤꯁꯦ ꯑꯗꯨꯅꯦ ꯑꯗꯤꯗꯤ
ꯗꯤꯗꯤ ꯑꯣ ꯁꯨ ꯅꯉꯣꯟꯗ ꯁꯨꯒꯔ ꯂꯩꯇꯦ ꯂꯩꯕꯤꯌꯔ ꯁꯨꯒꯔ ꯂꯩꯌꯣꯗ ꯁꯨꯒꯔ ꯄꯩꯁꯥ ꯌꯥꯝ ꯐꯔꯦꯁꯦ ꯁꯨꯒꯔꯗꯥꯏꯌꯣ
ꯑꯩꯅ ꯁꯨꯝ ꯋꯥꯔꯤ ꯁꯥꯕ ꯀꯥꯟꯗꯀꯣ ꯅꯪ ꯅꯃꯥꯟꯅꯕꯤ ꯑꯣꯏꯒꯗꯧ ꯃꯥꯜꯂꯦ ꯅꯪ ꯅꯣꯏꯃꯤꯟꯅꯔꯝ ꯀꯩꯗꯧ ꯃꯥꯜꯂꯦ ꯑꯩ ꯅꯨꯃꯤ ꯑꯃ ꯋꯥꯔꯤ ꯁꯥꯏꯌꯦ
ꯍꯣꯏ ꯃꯥꯅꯦ ꯅꯅꯥꯍꯥ ꯂꯝꯥ ꯑꯥ ꯃꯥꯅꯦ ꯅꯪ ꯀꯃꯥꯏꯅ ꯈꯪꯪꯂꯣꯅꯦ
ꯉꯍꯥꯡꯉꯩ ꯅꯪꯅ ꯑꯃꯛ ꯅꯪꯅ ꯂꯩꯕ ꯃꯐꯝ ꯑꯃ ꯍꯥꯏꯈꯤꯕꯗꯣ ꯑꯩ ꯑꯗꯨ ꯈꯤꯇꯪꯗꯤ ꯅꯤꯡꯁꯤꯡꯍꯧꯋꯦꯕ ꯑꯇꯩꯗꯤ ꯑꯇꯩꯗꯤ ꯈꯪꯗꯕ ꯂꯩꯕ ꯃꯐꯝ ꯍꯥꯏꯕꯗꯣ ꯃꯗꯨ ꯃꯥꯅ ꯂꯩꯕ ꯃꯐꯝ ꯍꯥꯏꯔꯛꯄꯗꯨꯒ ꯈꯔ ꯆꯥꯅꯩꯌꯦꯕ ꯑꯗꯨꯏꯅꯦꯗ
ꯑꯩꯅ ꯑꯃ ꯃꯉꯣꯟꯗ ꯎꯝ ꯔꯨꯝꯗꯤ ꯇꯣꯡꯉꯥꯜꯂꯦ
ꯎ ꯍꯣ
ꯀꯣꯝ ꯭ꯔꯣꯝꯅꯦ ꯇꯥꯃꯣꯗ ꯑꯩꯅ ꯅꯪ ꯑꯩꯅ ꯃꯥꯒꯤ ꯃꯅꯥꯛꯇ ꯂꯩꯕ ꯀꯥꯟꯗ ꯅꯪꯅ ꯇꯧꯔꯛꯑꯦꯕ ꯇꯔꯄꯗ
ꯑꯆꯥ ꯌꯥꯝꯅ ꯐꯖꯕ ꯋꯥꯔꯤ ꯌꯥꯝ ꯁꯥꯈ꯭ꯔꯕꯅꯦꯍꯦ ꯅꯪ ꯇꯥꯍꯧꯕ꯭ꯔꯥ
ꯇ ꯍꯗꯦ ꯑꯩ ꯏꯔꯨ ꯑꯩ ꯏꯔꯣꯒꯦꯅꯟꯊ ꯂꯥꯛꯄꯅꯤꯅ
ꯁꯤ ꯅꯪꯗꯨꯣ ꯇꯍꯣ꯭ꯔꯗꯤ ꯅꯪ
ꯑ ꯍꯗꯤ ꯀꯃꯥꯏꯅ ꯇꯧꯗꯣꯏꯕ
ꯄꯨꯔꯥ ꯐ꯭ꯌꯨꯆꯔꯒꯤ ꯋꯥꯔꯤꯁꯨ ꯂꯣꯏ ꯌꯧꯈ꯭ꯔꯕꯅꯦꯍꯦ ꯃꯉꯣꯟꯗ ꯍꯪꯉꯛꯑꯣ
ꯑꯣ ꯑꯗꯨꯗꯤ ꯃꯉꯣꯟꯗ ꯑꯗꯨꯝ ꯇꯧꯔꯛꯑꯣꯅ ꯇꯧꯔꯣꯅ
ꯅꯠꯇ ꯍꯦ ꯊ ꯉ
ꯅꯍ ꯅꯨꯄꯤ ꯑꯅꯤ ꯊꯤꯒꯦ ꯍꯥꯏꯕ꯭ꯔꯣ
ꯍꯧꯖꯤꯛꯀꯤ ꯅꯣꯡꯃꯗ ꯑꯅꯤ ꯑꯅꯤ ꯊꯤꯌꯨ ꯑꯗꯨꯗꯤ ꯑꯗ ꯑꯗꯨ ꯃꯔꯛꯇ ꯌꯥꯎꯅꯤꯡꯗ꯭ꯔꯣ ꯐꯥꯎꯔꯅꯤ ꯅꯪ ꯑꯗꯨꯝ
ꯍꯣꯏ ꯑꯩꯗꯤ ꯑꯅꯤꯗꯤ ꯃꯔꯤꯒꯨꯝꯕ ꯃꯉꯥꯒꯨꯝꯕꯗꯤ ꯌꯥꯏ
ꯀꯩꯅꯣ ꯅꯣꯡꯃꯗ ꯉꯔꯥꯡꯍꯥꯟꯗꯨꯁꯨ ꯑꯩ ꯎꯕꯅꯦꯕ ꯅꯣꯡꯃꯗ ꯅꯨꯄꯤ ꯑꯅꯤ ꯂꯨꯍꯣꯡꯈ꯭ꯔꯕ ꯎꯝ ꯎꯝ ꯑꯗꯨꯒꯨꯝꯕ ꯌꯥꯝ ꯐꯥꯎꯕꯅꯦ ꯑꯗꯨꯒꯨꯝꯕꯗ ꯅꯪꯁꯨ ꯑꯣꯏꯅꯤꯡꯗ꯭ꯔꯣ
ꯗ꯭ꯔꯦ ꯗ꯭ꯔꯦꯁ ꯁꯤꯠꯂꯒ ꯀꯣ ꯅꯨꯄꯤ ꯑꯅꯤ
ꯎꯝ ꯎ
ꯑꯣꯏꯦ ꯑꯣꯏꯋꯦ
ꯑꯗꯨꯒꯤ ꯃꯃꯥꯡꯗꯁꯨ ꯑꯃ ꯇꯧꯈ꯭ꯔꯕꯅꯦꯕ ꯄꯨꯔꯥ ꯇꯤ ꯑꯣꯟꯕꯅꯦ ꯀꯩꯅꯣ ꯑꯗꯨ ꯅꯪ ꯑꯣꯏꯅꯤꯡꯗ꯭ꯔꯣ ꯍꯥꯏꯕꯅꯤꯗ
ꯑꯗꯨ ꯑꯣꯏꯅꯤꯡꯕꯒꯤ ꯑꯩ ꯑꯩ ꯃꯔꯤ ꯃꯉꯥ ꯂꯩꯔꯤꯗꯤ ꯃꯔꯤ ꯃꯉꯥ ꯗ
ꯎꯝ ꯍꯥꯏꯔꯣꯑꯣ ꯍꯥꯏꯔꯣ
ꯃꯔꯤ ꯃꯉꯥꯗ ꯇꯧꯍꯟꯒꯦ ꯍꯥꯏꯕ ꯑꯩ ꯅꯨꯄꯥꯅ ꯅꯨꯄꯤ ꯅꯨꯄꯤ ꯃꯔꯤ ꯃꯔꯥꯔꯤ ꯃꯔꯤ ꯃꯔꯤ ꯃꯔꯤ ꯃꯉꯥ ꯂꯧꯕ ꯅꯨꯄꯤꯗꯣ
ꯑ
ꯅꯪꯗꯤ ꯄꯝꯗꯕ꯭ꯔꯣꯅꯦ ꯇꯥꯕ꯭ꯔꯣ ꯇꯥꯕꯔꯣ
ꯀꯔꯤꯅꯣ ꯉꯥꯏꯍꯥꯛ ꯀꯣ ꯑꯗꯨꯝ ꯄꯥꯏꯌꯣ ꯅꯪ ꯍꯥꯏꯕꯗꯣ ꯇꯥꯕꯗꯤ ꯇꯥꯏꯌꯦ ꯑꯗꯨ ꯑꯗꯨꯝ ꯉꯥꯡꯕ ꯂꯩꯔꯣ ꯑꯃꯣ ꯁꯤꯅ ꯀꯩꯅꯣꯝꯃ ꯍꯥꯞꯇꯕ ꯌꯥꯗꯦ ꯌꯥꯝ ꯄꯥꯝ
ꯑꯩ ꯀꯔꯤꯒꯤ ꯊꯟꯇ ꯉꯥꯡꯗꯣꯏꯅꯣ
ꯀꯩꯗꯧꯋꯦꯕ
ꯑꯩ ꯏꯊꯛ ꯀꯔꯤꯒꯤ ꯏꯊꯟꯇ ꯉꯥꯡꯗꯣꯏꯅꯣ
ꯈꯔ ꯉꯥꯡꯉꯝꯒꯦ ꯗꯧꯕꯅꯤ ꯀꯩꯅꯣ ꯉꯍꯥꯛꯇꯪ ꯉꯥꯡꯕꯨ ꯀꯩꯗꯧꯔꯒꯦ
ꯅꯠꯇꯦ ꯇꯜꯂꯦ ꯇꯜꯂꯦ
ꯑꯣ ꯐꯩ ꯐꯩ ꯇꯜꯂꯕꯅꯤ ꯃꯤꯅ ꯑꯩ
ꯍꯥ ꯍꯥ
ꯑꯗꯣ ꯉꯁꯤꯗꯤ ꯑꯣ ꯀꯔꯤꯒꯤꯅꯣꯅꯦ ꯑꯩꯅ ꯉꯔꯥꯡ ꯑꯗꯣ
ꯎꯝ
ꯦꯡꯕꯗꯨꯁꯨ ꯇꯨꯝꯕ ꯃꯐꯝ ꯆꯨꯝꯅ ꯇꯨꯝꯗ꯭ꯔꯕ ꯑꯗꯨ ꯑ
ꯎꯝ
ꯈꯨꯒꯠꯂꯛꯄ ꯉꯥꯛꯄꯅꯤ
ꯑꯣ
ꯑꯗꯣ ꯏꯚꯅꯤꯡ ꯇꯥꯔ
ꯍꯧꯖꯤꯛꯇꯤ ꯃꯇꯝꯅꯦ ꯂꯣꯛ ꯊꯨꯡꯕ ꯃꯇꯝꯅꯦ
ꯑꯝ
ꯍꯥꯏꯕꯗꯤ ꯏꯪꯕ ꯏꯪꯁꯨ ꯏꯪ ꯀ꯭ꯂꯥꯏꯃꯦꯠ ꯆꯦꯟꯖ ꯇꯧꯕꯒꯤꯔ ꯈꯪꯗꯦ ꯍꯤꯗꯥꯛ ꯆꯥꯎꯅ
ꯑꯗꯨ ꯀꯩꯅꯣ ꯈꯔ ꯀꯟꯅ ꯍꯣꯠꯅꯔꯤ ꯍꯥꯏꯕ ꯇꯥꯔꯦ
ꯑꯣ ꯑꯣ
ꯅꯣꯏꯒꯤ ꯀꯩꯅꯣ ꯒ꯭ꯔꯨꯞꯁꯤꯡ ꯍꯥꯏꯕ ꯇꯥꯔꯦꯀꯣ ꯑꯗꯣ ꯑꯩꯕꯨ ꯋꯥ ꯉꯥꯡꯃꯟꯈ꯭ꯔꯦ ꯀ ꯍꯥꯏꯅ ꯁꯥꯟ ꯑꯗꯣ ꯑꯩꯅ ꯋꯥ ꯉꯥꯡꯗ꯭ꯔꯒ ꯅꯣꯏ ꯑꯃꯠꯇ ꯉꯥꯡꯗ꯭ꯔꯕ ꯃꯥꯜꯂꯦ ꯑꯗꯣ ꯁꯤꯗꯤ ꯅꯣꯏ ꯉꯥꯡꯈ꯭ꯔꯣꯗꯅ ꯑꯩꯅ ꯉꯥꯡꯕꯒꯤꯀꯣ ꯁꯥꯎꯈ꯭ꯔꯕꯅꯦꯕ ꯑꯗꯣ ꯉꯁꯤꯗꯤ ꯅꯣꯏ ꯇꯔꯅꯤ ꯀꯩꯅꯣ ꯉꯥꯡꯊꯔꯣꯏ ꯍꯥꯏꯕꯅꯦ ꯑꯩ ꯇꯥꯔꯒꯦꯕ ꯑꯥ ꯍꯣꯏ ꯍꯣꯏ ꯂꯣꯏꯔꯦ ꯃꯣꯏꯕꯨ ꯉꯥꯡꯍꯟꯗ꯭ꯔꯦ ꯍꯥꯏꯕꯒꯤꯒꯣ
ꯑꯩꯗꯤ ꯑꯩ ꯑꯩꯉꯣꯟꯗꯗꯤ ꯀꯩꯁꯨ ꯀꯥꯏꯗꯦ
ꯎꯝꯁ ꯉꯁꯤꯗꯤ ꯀꯥꯢꯗ꯭ꯔꯁꯨ ꯌꯥꯗꯦ ꯅꯪ
ꯑ ꯑꯩ ꯑꯩꯁꯦ ꯅꯠꯇꯦ ꯑꯩ ꯉꯁꯥꯏꯗ ꯑꯩ ꯉꯁꯥꯏ ꯅꯪ ꯉꯍꯥꯟꯗꯤ ꯐꯖꯅ ꯉꯥꯡꯌꯦ ꯉꯁꯤꯗꯤ ꯀꯔꯤꯒꯤꯔꯥꯅ ꯈꯟꯕꯅꯦꯕ
ꯑꯣꯍꯣ ꯉꯁꯤꯗꯤ ꯑꯃꯨꯛ ꯉꯥꯡꯗ꯭ꯔꯕ ꯌꯥꯏ ꯌꯥꯢ ꯑꯗꯣ ꯑꯩ ꯅꯣꯏꯒꯤ ꯆꯥꯟꯁ ꯄꯤꯔꯕꯅꯦ ꯉꯁꯤꯗꯤ ꯎꯝꯝ ꯑꯗꯨ ꯉꯥꯡꯔꯣꯍꯦ ꯉꯥꯏꯔꯒ ꯂꯩꯕꯅꯤꯍꯦ
ꯅꯠꯇꯦ ꯉꯥꯡꯉꯣ ꯉꯥꯡꯉꯣ ꯅꯪ ꯅꯪ ꯅꯪꯅ ꯉꯥꯡꯗ꯭ꯔꯗꯤ ꯀꯔꯤꯒꯤ ꯋꯥ ꯂꯩꯗꯣꯏꯅꯣ
ꯂꯩꯐꯝ ꯊꯣꯛꯢ ꯀꯩꯅꯣ
ꯑꯩꯉꯣꯟꯗꯗꯤ ꯀꯩꯁꯨ ꯀꯥꯏꯗꯦ
ꯌꯖꯤꯛꯇꯦ ꯂꯣꯛꯁꯨ ꯈꯨꯕ ꯍꯧꯒꯦ ꯇꯧꯕ ꯃꯥꯟꯈ꯭ꯔꯦꯀꯣ ꯐꯥꯒꯤ ꯐꯥꯒꯤꯗ ꯉꯁꯥꯏꯗꯤ ꯀꯩꯁꯨ ꯇꯧꯔꯝꯗꯕꯅꯦ ꯍꯧꯖꯤꯛꯇꯤ
ꯑꯥ
ꯕꯣꯜ ꯌꯦꯡꯕꯗꯒꯤ ꯅꯥꯒꯦꯗꯧꯔꯤꯅꯦ ꯑꯩꯁꯦ
ꯀꯅꯥꯗ ꯁꯞꯄꯣꯔꯠ ꯇꯧꯕ꯭ꯔꯣꯅꯦ
ꯍꯟꯗꯛꯀꯥꯟꯁꯦ ꯐꯥꯏꯅꯦꯜꯒꯤꯁꯦ ꯑꯩꯗꯤ ꯎꯝ ꯁ꯭ꯄꯦꯟꯗ ꯑꯣꯏꯅ ꯇꯧꯒꯅꯤꯗ
ꯑ ꯑꯩꯖꯨꯅꯦ ꯑꯩꯖꯨ ꯁꯄꯦꯟꯅꯦ
ꯎꯝ ꯃꯦꯁꯤꯈꯣꯏꯁꯦ ꯌꯥꯗ꯭ꯔꯦ
ꯍꯣꯏ ꯅꯨꯡꯁꯤꯕ ꯑꯗꯨ ꯑꯣꯏꯔꯁꯨ ꯑꯥ ꯑꯗꯨ ꯑꯣꯏꯔꯁꯨ ꯂꯩꯅ
ꯍꯣꯏ ꯍꯣꯏ
ꯑꯩꯅ ꯈꯟꯕꯗꯤ ꯑꯔꯖꯦꯟꯇꯤꯅꯥꯅ ꯉꯝꯒꯗꯕꯗꯤ ꯃꯥꯜꯂꯦ ꯑꯗꯨ ꯑꯣꯏꯔꯁꯨ ꯁꯄꯦꯟꯗ ꯑꯣꯏꯅ ꯁꯄꯣꯔꯠ ꯇꯧꯒꯦ ꯎꯝ
ꯎꯝ ꯍꯝ ꯑꯗꯣ ꯅꯣꯏꯗꯤ ꯍꯣꯁꯇꯦꯜꯗ ꯂꯩꯕꯅꯤꯅ ꯌꯦꯡꯗ꯭ꯔꯣ ꯅꯣꯏ ꯀꯃꯥꯏꯅ ꯇꯧꯋꯦ ꯌꯦꯡꯕꯗꯤ ꯐꯪꯕ꯭ꯔꯥ ꯐꯣꯟꯗ ꯑꯗꯨꯝ ꯌꯦꯡꯕ꯭ꯔꯥ
ꯍꯣꯏ ꯃꯁꯥ ꯃꯁꯥꯒꯤ ꯐꯣꯟꯗ ꯑꯗꯨꯝ ꯌꯦꯡꯉꯦ
ꯎꯝ ꯍꯝ
ꯑꯩꯗꯤ ꯌꯦꯡꯗꯦ ꯑꯗꯨꯝ ꯏꯁꯄꯣꯔꯠ ꯅꯠꯇꯦ ꯁꯄꯣꯔꯠ ꯈꯛꯇꯅꯦ ꯇꯧꯕ
ꯎꯝ ꯍꯝ ꯐꯩ ꯐꯩ ꯑꯗꯨꯅ ꯀꯅꯥꯅ ꯍꯩꯕ꯭ꯔꯥ ꯍꯩ ꯕ꯭ꯔꯥ ꯍꯥꯏꯕꯁꯨꯀꯣ ꯋꯥꯈꯜꯗ ꯁꯥꯒꯠꯄꯅ ꯈ꯭ꯋꯥꯏꯗꯒꯤ ꯐꯩꯌꯦꯕ ꯃꯤꯠꯅ ꯎꯕꯗꯗꯤ ꯀꯣꯛ ꯉꯥꯎꯔꯅꯤꯕ
ꯌꯥꯅꯤꯡꯉꯥꯏꯒꯤ ꯃꯇꯝꯁꯨ ꯂꯩꯥꯇꯦꯗ
ꯎꯝ ꯍꯨꯝ ꯍꯧꯖꯤꯛꯇꯤ ꯀꯩꯀꯩ ꯇꯧꯕ ꯃꯇꯝ ꯑꯣꯏꯔꯦ ꯅꯣꯏꯁꯦ
ꯍꯖꯤꯛ ꯍꯧꯖꯤꯛꯇꯤ ꯈꯪꯗꯦ ꯀꯃꯥꯏ ꯍꯥꯏꯁꯤꯔꯥ ꯈꯪꯗꯦ ꯑꯩꯈꯣꯏꯗꯤ ꯑꯦꯛꯖꯥꯝꯁꯨ ꯀꯨꯏꯗ꯭ꯔꯦ
ꯖꯥꯝꯁꯨ ꯀꯨꯏꯗ꯭ꯔꯦ ꯑꯗꯨꯅ ꯑꯗꯨ ꯂꯥꯏꯔꯤꯛ ꯄꯥꯕꯗꯤ ꯀꯔꯝꯕ ꯃꯑꯣꯡꯒ ꯄꯥꯔꯕꯔꯣ ꯇꯤꯟꯁꯦ ꯀꯃꯥꯏꯅ ꯈꯥꯏꯗꯣꯛꯑꯒ ꯀꯔꯝꯕ ꯃꯑꯣꯡ ꯐꯥꯎꯗꯤ ꯂꯥꯏꯔꯤꯛꯁꯦ ꯄꯥꯒꯦ ꯅꯣꯏꯕꯣ
ꯍꯧꯖꯤꯛꯇꯤ ꯄꯥꯕ ꯍꯧꯗ꯭ꯔꯤꯗ ꯑꯩ ꯅꯣꯠꯁ ꯃꯌꯥꯝ ꯑꯩꯗꯤ ꯑꯦꯛꯖꯥꯝ ꯍꯌꯦꯡ ꯑꯦꯛꯖꯥꯝꯅꯦ ꯍꯥꯏꯕ ꯀꯥꯟꯗ ꯑꯗꯨꯝ ꯄꯥꯏꯌꯦ
ꯎꯝ ꯍꯝ ꯍꯝ ꯍꯝ ꯅꯠꯇ꯭ꯔꯗꯤꯗꯤ ꯄꯥꯗꯕ
ꯍꯣꯏ ꯄꯥꯕꯁꯨ ꯇꯥꯟꯕ ꯅꯠꯇꯦ ꯍꯩꯕꯒꯤ ꯅꯠꯇꯦ ꯄꯥꯕ ꯇꯥꯟꯗꯒꯤꯅꯦꯕ ꯑ
ꯍꯣꯢꯕ ꯍꯥꯏꯕꯗꯤ ꯉꯜꯂꯤꯉꯩꯗ ꯄꯥꯕꯗꯨꯗꯤ ꯍꯩꯇꯕꯒꯤꯅꯦꯕ
ꯑꯣ ꯑꯁꯅ ꯅꯪ ꯌꯥꯝ ꯍꯥꯏꯀꯣ ꯅꯪ ꯈꯥꯛꯇꯅꯦ ꯑꯗꯨꯃꯥꯏꯅ ꯍꯥꯏꯕ ꯃꯤꯅꯗꯤ ꯉꯟꯅ ꯄꯥꯎ ꯉꯟꯅ ꯄꯥꯎꯅ ꯍꯩꯢꯕ
ꯍꯣꯏ ꯍꯣꯏ ꯑꯦ ꯃꯋꯥ ꯂꯧꯕꯤꯔꯨꯅꯨ ꯇꯣꯉꯥꯟꯕ ꯃꯤ ꯇꯣꯉꯥꯟꯕ ꯅꯨꯄꯤ ꯑꯣꯏꯒꯗꯧꯕꯅꯦ ꯌꯥꯝꯅ ꯀꯃꯟ ꯑꯣꯏꯕ ꯃꯤꯒꯤ ꯇꯥꯏꯞꯁꯦ ꯑꯣꯏꯕ ꯌꯥꯗꯦꯕ
ꯅꯪꯗꯤ ꯑꯗꯨꯃꯥꯏꯅ ꯇꯧꯕ ꯄꯥꯝꯕ꯭ꯔꯣꯅꯦ
ꯑꯁ ꯇꯣꯡꯉꯥꯟꯕꯥꯟꯕ ꯑꯣꯏꯒꯗꯧꯅꯤ
ꯑꯦ ꯅꯪꯗꯤ ꯍꯧꯖꯤꯛꯇꯤ ꯀ꯭ꯔꯤ ꯀ꯭ꯔꯤ ꯊꯕꯛ ꯇꯧꯕ꯭ꯔꯣ
ꯑꯩꯁꯦꯀꯣ
ꯎꯝ
ꯈꯪꯗꯦꯅꯦ ꯍꯥꯏꯐꯦꯠ ꯑꯗꯨꯅ ꯍꯦꯟꯅ ꯏꯟꯇꯔꯦꯁ ꯌꯥꯎꯋꯤꯗꯅ ꯍꯪꯕ ꯗꯥꯏꯔꯦꯛ ꯈꯨꯝꯕ ꯕꯤꯠ ꯌꯥꯎꯗꯦꯕ ꯍꯥꯏꯔꯣ ꯍꯥꯏꯔꯦ ꯌꯨꯝꯗ ꯇꯨꯝꯕ ꯆꯥꯕ ꯑꯗꯨꯝ ꯇꯧꯔꯝꯒꯗꯧ ꯃꯥꯟꯕ꯭ꯔꯥ
ꯎꯝ
ꯃꯃꯥꯟꯅꯕꯁꯤꯡꯒ ꯑꯍꯨꯝ ꯂꯝꯕꯤꯗ ꯀꯣꯏꯔ ꯀꯣꯏꯔ ꯆꯠꯂꯝꯒ ꯗꯧ ꯃꯥꯟꯕ꯭ꯔꯥꯕ
ꯊꯕꯛꯇꯤ ꯇꯧꯔꯝꯒꯅꯤꯀꯣ ꯑꯕꯣ ꯈꯪꯗꯦꯕꯣ ꯀꯔꯤ ꯊꯕꯛ ꯇꯧꯕ꯭ꯔ ꯍꯥꯏꯕꯗꯤ
ꯑꯗ ꯀꯩꯅꯣ ꯆꯦꯛꯀꯨꯝꯕ ꯍꯣꯟꯕ ꯑꯗꯨꯃꯥꯏꯅ ꯇꯧꯔ ꯑꯃꯁꯁꯨ ꯑꯗꯨꯝ ꯊꯕꯛꯅꯦ ꯍꯥꯏꯕ ꯌꯥꯏꯗꯅ
ꯑꯥ ꯑꯗꯨ ꯑꯣꯏ ꯑꯣꯏꯒꯗꯕ ꯃꯥꯜꯂꯦ ꯑꯩꯅ ꯈꯟꯗꯦ
ꯑꯥ ꯑꯗꯨꯅꯦꯕ ꯑꯗꯨꯃꯥꯏꯅ ꯒꯦꯁ ꯇꯧꯔꯣ ꯍꯥꯏꯕ ꯎꯆꯦꯛꯀꯨꯝꯕ ꯁꯨꯕ ꯆꯠꯂꯝꯒꯗꯧꯕ ꯃꯥꯜꯂꯦ
ꯑꯗꯦ ꯅ ꯑꯗꯨ ꯑꯗꯨꯗꯦ ꯅꯠꯇꯦ ꯆꯦꯒꯨꯝꯕ ꯅꯠꯇꯦ ꯑꯩꯅ ꯑꯩꯅ ꯍꯥꯏꯕꯗꯤ ꯆꯦ ꯆꯦꯡꯒꯨꯝꯕ
ꯁꯤ ꯁꯤ ꯁꯤꯁꯤ ꯆꯦ ꯆꯥꯡꯉꯥꯏꯔ ꯑꯩꯅꯦ ꯌꯨꯝꯒꯨꯝꯕ ꯔꯪꯒꯨꯝꯕ ꯁꯪꯕ ꯆꯠꯄ ꯑꯣꯇꯣꯒꯨꯝꯕ ꯊꯧꯕ ꯑꯗꯨꯒꯨꯝꯕ ꯒꯦꯁ ꯇꯧꯔꯣ ꯍꯥꯏꯕꯅꯤꯗ ꯃꯈꯜ ꯃꯈꯜ
ꯑꯠꯇꯦ ꯑꯩꯅ ꯈꯟꯗꯦ ꯑꯗꯨꯃꯥꯏꯅ ꯈꯟꯗꯕ ꯄꯦꯄꯔ ꯋꯥꯔꯛ ꯀꯨꯝꯕ ꯇꯧꯕ ꯀꯥꯎꯧꯕ ꯃꯥꯂꯕ